ꯍꯂꯣ
ꯍ ꯂꯑꯣ ꯍ ꯂꯑꯣ ꯀꯨꯝ ꯀꯌꯥ ꯀ꯭ꯔꯥ ꯍꯣ
ꯀꯩ
ꯀꯩꯗꯧꯔꯤꯅꯣ
ꯇꯨꯝꯃꯒ ꯂꯩꯌꯦꯅꯪꯗꯤ
ꯃꯥ ꯊꯅꯦ
ꯍꯥꯥ
ꯄꯨꯝꯅꯝ ꯅꯝꯃꯦ
ꯍꯪ ꯀꯗꯥꯏꯗꯒꯤ ꯍ ꯍ ꯅꯪꯗꯤ
ꯆꯥꯔꯕꯣ ꯑꯩꯔꯣ ꯀꯣꯏꯐꯝ ꯐꯝꯃꯦ ꯍꯩꯅꯧ ꯃꯈꯥꯗ ꯐꯝꯃꯦ
ꯑꯣ
ꯀꯩꯗꯧꯔꯤꯅꯣ
ꯀꯩꯅꯣ ꯆꯥꯔꯒ ꯂꯩꯕꯨꯗꯤ ꯅꯨꯡꯉꯥꯏꯅꯤꯗꯅ
ꯎꯝ
ꯑꯥ
ꯇꯥꯕ ꯂꯣꯏꯔꯦ
ꯀꯩꯍꯥꯢꯅꯣ
ꯍꯥꯥ
ꯀꯩꯗꯣꯏꯅꯣ
ꯍꯨꯝ
ꯀꯩꯗꯧꯔꯤꯅꯣ
ꯇꯨꯝꯃꯒꯂꯩ ꯍꯥꯏꯔꯒ ꯑꯃꯣꯛ ꯍꯪꯉꯁꯤꯕꯣ ꯍꯥ
ꯀꯔꯝꯕꯅꯣꯍꯧ
ꯍꯨꯝ
ꯀꯩ ꯍꯤꯟꯖꯥꯡ ꯆꯥꯔꯒꯦ
ꯗꯥꯜ ꯆꯔꯦꯁꯤ
ꯎꯝ ꯍꯥꯎꯔꯦ ꯑꯗꯤ ꯍꯪꯒꯥꯝ
ꯑꯣ
ꯑꯃꯥ ꯋꯥꯏꯇꯣ ꯈꯪꯕ꯭ꯔꯥ ꯄꯣꯛꯀ ꯀꯣꯜꯂ ꯆꯥꯕ ꯀꯔꯤ ꯃꯃꯤꯡꯗꯣꯀꯣ ꯂꯦꯛꯇꯁ ꯍꯥꯏꯕ꯭ꯔꯥ ꯂꯦꯛ ꯇꯩꯖꯦ ꯍꯧꯔꯦꯟ ꯍꯥꯥ ꯂꯦꯛꯇꯁ ꯍꯥꯢꯕ꯭ꯔꯥ ꯂꯦꯛꯇꯤꯁ ꯍꯥꯢꯕ꯭ꯔꯥ
ꯅꯦꯛꯇꯤꯁ
ꯎꯝ ꯑꯗꯨꯗꯣ ꯊꯣꯡꯕ ꯆꯥꯏ ꯎꯝ ꯀꯩꯗꯧꯔꯤꯟ
ꯑꯁ ꯇꯨꯝꯅꯤꯡꯉꯦ ꯅꯨꯡꯗꯥꯡ ꯇꯨꯝꯗ꯭ꯔꯤꯕ
ꯅꯪ ꯄꯨꯡ ꯀꯌꯥꯗ ꯇꯨꯝꯕ ꯉꯔꯥꯡ
ꯑꯥ ꯑꯩ ꯑꯩ ꯁꯦ ꯁꯚꯦꯟ ꯑꯦ ꯑꯦꯝꯗ ꯇꯨꯝꯃꯦ ꯑꯩ
ꯑꯍꯤꯡ ꯁꯨꯡꯇꯨꯝ ꯇꯨꯝꯗ꯭ꯔꯦ
ꯎꯝ
ꯅꯪ ꯉꯔꯥꯡꯒꯤ ꯑꯗꯨꯝ ꯀꯩꯅꯣ ꯀꯩꯝ ꯇꯧꯔꯛꯇ꯭ꯔꯕ
ꯎꯝ
ꯉꯁꯤꯁꯨ ꯀꯩꯝ ꯍꯥꯏꯔꯝꯗ꯭ꯔꯦ
ꯎꯝ
ꯍꯣꯍꯣꯏ ꯑꯩ ꯈꯟꯕꯗ ꯉꯔꯥꯡ ꯈꯁꯨ ꯈꯪꯕ꯭ꯔ
ꯑꯗꯨꯝ ꯇꯧꯔꯁꯩꯅꯨ ꯀꯩꯁꯨ ꯀꯥꯏꯗꯦ ꯀꯩꯁꯨ ꯀꯥꯏ
ꯍꯣꯏꯗ ꯑꯥ ꯆꯤꯡꯗ ꯂꯩꯗꯧꯖꯔꯨꯛꯄꯨꯗꯤ ꯑꯗꯥꯏꯗꯒꯤ ꯄ꯭ꯂꯦꯟꯒꯤꯗ ꯑꯣꯏꯕ ꯈꯨꯟ ꯃꯌꯥꯝ ꯂꯩꯗꯨꯕꯨ ꯑꯗꯩ ꯑꯝꯃ ꯀꯣꯛ ꯈꯪꯅꯔꯦꯍꯥꯏꯔ ꯂꯩꯊꯣꯛꯎ
ꯝꯁꯨ ꯀꯩꯁꯨ ꯀꯥꯏꯗꯦ
ꯎꯝ
ꯀꯩꯁꯨ ꯀꯩꯗꯦꯕ ꯃꯥꯟ ꯇꯧꯅꯤꯡꯕ ꯇꯧꯔꯁꯅꯨ
ꯈ꯭ꯔꯤꯁꯃꯥꯁ ꯌꯥꯎꯕ ꯆꯠꯇ꯭ꯔꯦ ꯑꯗꯨꯗꯤ
ꯍꯥꯥ
ꯅꯪ ꯍꯟꯇꯛ ꯈ꯭ꯔꯤꯁꯃꯥꯁ ꯌꯥꯎꯕ ꯆꯠꯇꯕ꯭ꯔꯣ
ꯑꯩꯔꯣ
ꯎꯝ ꯎ
ꯃꯥꯁꯨ ꯊꯣꯛꯂꯛꯇ꯭ꯔ ꯃꯥꯁꯨ ꯀꯩ ꯍꯥꯏꯁꯦ ꯎ ꯂꯥꯛꯇ꯭ꯔꯦꯕ ꯃꯥꯒꯤ ꯈꯨꯟꯗ ꯃꯥ ꯊꯝꯕꯛ ꯆꯦꯅ ꯀꯗꯏ
ꯑꯗꯨ ꯃꯥ ꯃꯥꯗꯤ ꯑꯗ ꯅꯨꯡꯉꯥꯏꯔꯝꯃꯅꯤ
ꯑꯣ ꯅꯨꯡꯉꯥꯢꯔꯝꯅꯤ
ꯅꯨꯡꯉꯥꯏꯇꯦꯅꯦ ꯎ
ꯀꯩꯒꯤ
ꯅꯪꯅ ꯍꯥꯎ ꯌꯨ ꯄꯦꯁ ꯏꯁꯇ꯭ꯔꯒ ꯋꯥꯗꯗꯤ ꯂꯝꯗꯧꯗ
ꯑꯩꯁꯨ ꯇ
ꯍꯣꯏ ꯅꯨꯄꯤꯗꯤ ꯑꯗꯨꯝ ꯈꯔ ꯀꯞꯄꯒꯗꯤ ꯄꯛꯆꯕꯅꯦ ꯅꯨꯄꯤ ꯃꯅ
ꯎꯝ
ꯀꯥꯞꯄꯕꯨꯗꯤ ꯇꯜꯂꯦ ꯑꯩꯗꯤꯀꯣ ꯇꯟꯥꯟꯕꯕꯨꯗꯤ ꯇꯥꯅꯦ ꯑꯗꯨ ꯑꯗꯨ ꯑꯣꯏꯔꯁꯨ ꯎꯄꯥꯏ ꯂꯩꯇꯦꯕ
ꯎꯝ ꯑꯗꯨ ꯁꯣꯔꯛꯄꯗꯤ ꯄꯣꯛꯅꯕꯅ ꯐꯔꯅꯤꯅꯪ ꯑꯗꯨꯒ ꯅꯪꯒꯤ ꯑꯃ ꯌꯦꯡꯒꯦ ꯇꯧꯍꯧꯕꯅ ꯐꯗꯣꯢꯔ ꯑꯦ ꯃꯤ ꯎꯝ ꯍꯥꯛ ꯍꯥꯥ
ꯅꯨꯄꯥ ꯀꯣꯏꯕ ꯇꯜꯂꯦꯕ ꯀꯣꯏꯔꯣꯏ ꯑꯁꯤ ꯂꯣꯏꯔꯗꯤ
ꯀꯩ ꯀꯩꯗꯧꯔꯒꯦ
ꯏꯅꯤ ꯄꯥꯈ ꯑꯣꯏꯣꯏꯗ ꯑꯣꯊ ꯆꯗꯦ ꯑꯗꯨꯏ
ꯅꯨꯄꯥ ꯀꯣꯏꯔꯗꯤ ꯀꯩꯗꯧꯗꯣꯏꯕ
ꯍꯥꯥ
ꯅꯪꯅꯄꯥ ꯀꯣꯏꯁꯦ ꯀꯩꯒꯤꯅꯣ
ꯑ ꯀꯣꯏꯕ ꯇꯥꯜꯂꯦ ꯑꯗꯨꯒ
ꯎ ꯑꯣ ꯑꯁꯤ ꯀꯣꯏꯔꯨꯅꯨ ꯒ꯭ꯌꯥꯟ ꯇꯥꯅ ꯂꯩꯊꯣ
ꯅꯨꯄꯥ ꯀꯣꯏꯔꯣꯏ ꯁꯤ ꯂꯣꯏꯔꯗꯤ
ꯎꯝ
ꯑ ꯑꯁ ꯇꯨꯝꯅꯤꯡꯉꯦ
ꯍ ꯅ ꯀꯣ ꯏ ꯏꯁꯀꯨ ꯆꯖꯈ
ꯎꯝ
ꯑꯣ ꯀꯌꯥꯝ ꯄꯨꯡ ꯀꯌꯥꯗ ꯁꯨꯇꯤ ꯊꯥꯒꯦ
ꯑꯥ
ꯄꯨꯡ ꯀꯌꯥ ꯁꯨꯇꯤ ꯊꯥꯒꯦꯕ ꯄꯨꯡ
ꯑꯣ ꯃꯥ ꯍꯜꯂꯛꯄꯗꯣ ꯅꯪ ꯍꯪꯕ꯭ꯔꯅꯦ
ꯍꯥꯥ
ꯍꯔꯛꯄ ꯍꯥꯔꯛꯄ ꯇꯥꯏꯝꯗꯅꯪ
ꯑꯗꯨ ꯑꯗꯨꯅꯦꯩꯅ ꯍꯪꯉꯤꯁꯦ
ꯑ ꯑ ꯑ ꯑ ꯈꯪꯗꯦ ꯃꯥ ꯈꯪꯗꯦꯕ ꯃꯥꯁꯨ ꯍꯥꯏꯗꯦꯕ ꯍꯜꯂꯛꯄꯕꯨꯗꯤ ꯊ꯭ꯔꯤ ꯊꯥꯔꯇꯤꯒꯨꯝꯕꯗ ꯍꯜꯂꯛꯑꯦ ꯑꯗꯨ ꯃꯈꯣꯏꯗꯤ ꯚꯦꯟ ꯉꯥꯏꯔꯒ ꯊꯦꯡꯅꯂꯥꯛꯄꯅꯦ ꯑꯗꯨ ꯍꯥꯏ
ꯄꯨꯡ ꯀꯌꯥꯗ ꯁꯨ ꯆꯤ ꯊꯥꯕ
ꯈꯪꯗꯦꯕ
ꯑꯣ ꯃꯥꯗꯤ ꯐꯣꯟ ꯇꯥꯏꯕ
ꯑꯥ
ꯃꯥꯏꯖꯨ ꯐꯣꯟ ꯄꯥꯏꯕ꯭ꯔ ꯇꯣꯉꯥꯟꯅ
ꯑꯥ
ꯑ ꯑꯆꯥ ꯕꯤꯜꯀꯨꯜ ꯑꯆꯥ
ꯄꯤꯁꯨ ꯂꯩꯔꯦ ꯃꯗꯤ
ꯇꯟꯅꯕ
ꯑ ꯑꯍ
ꯄꯤꯅꯕ ꯍꯥꯏꯔꯣ ꯇꯤꯟꯅꯕ ꯍꯥꯏꯔꯣ ꯄꯤꯅ ꯄꯤꯅ ꯄꯤꯅꯕ ꯍꯥꯏꯔꯣ ꯇꯤꯟꯅꯕ ꯍꯥꯏꯔꯣ
ꯃꯥꯒꯤ ꯃꯥꯅ ꯀꯣꯏꯅꯕ ꯃꯤ ꯂꯩꯌꯦꯕ
ꯑ ꯑ ꯀꯩ ꯂꯝꯒꯦ
ꯎꯝ ꯈꯪꯗꯦ ꯃꯥꯒꯤ ꯔꯝꯗꯣ ꯀꯥꯎꯈ꯭ꯔꯦ
ꯑꯣ ꯍꯖꯇ ꯃꯅ
ꯑꯥ
ꯑ ꯌꯥꯏꯅꯦ ꯑꯩꯣꯏ
ꯅꯛꯅꯤꯡꯕꯅꯦ ꯃꯥ ꯃꯥꯒꯤ ꯃꯆꯥꯛ ꯎꯕꯗ ꯑꯩ ꯅꯣꯛꯅꯤꯡꯉꯦꯕ ꯃꯥꯒꯤ ꯃꯁꯛ ꯎꯕꯗ ꯃꯥ ꯅꯨꯄꯤ ꯀꯣꯏꯕ ꯍꯥꯏꯕ꯭ꯔꯅꯦ ꯑꯗꯨꯝ ꯍ ꯀꯥꯎꯗ ꯂꯑꯕ ꯑꯗꯨꯗꯒꯤ
ꯃꯥ ꯉꯅ ꯍꯥꯏꯔꯦꯔꯔꯕ ꯅꯪ ꯅꯨꯄꯤ ꯀ ꯑꯣꯏꯣꯏꯗꯅ ꯃꯥ ꯅꯨꯄꯤ ꯀ ꯑꯣꯏꯗꯅ
ꯑꯍꯥ ꯃꯥ ꯑꯗꯨꯝ ꯑꯗꯨꯕꯨꯗꯤ ꯍꯥꯏꯇꯦ ꯃꯥ ꯇꯦꯛꯁ ꯊꯥꯕꯗ ꯑꯩ ꯎꯌꯦꯕ ꯑꯩ ꯍꯡꯕꯅꯦ ꯃꯉꯣꯟꯗ ꯅꯨꯄꯤ ꯀꯅꯦ ꯎꯝ ꯀ ꯑꯗꯨ ꯇꯕꯕ
ꯀꯥꯏ ꯀꯥꯏ ꯀꯥꯏꯅ ꯍꯥꯏꯔꯦ
ꯑꯥ
ꯅꯪ ꯌꯨꯝꯗ ꯅꯠꯇ꯭ꯔꯣ
ꯥꯂꯩꯇꯦ
ꯎꯝ
ꯑꯣ ꯀꯩꯅꯣ ꯏꯃꯅꯕꯒꯤꯗ
ꯑꯣ ꯑꯣ
ꯃꯤ ꯃꯀꯣꯟ ꯇꯥꯒꯅꯨ ꯍꯥꯏꯕꯅꯦ
ꯍꯥ
ꯃꯤ ꯃꯈꯣꯟ ꯇꯥꯅꯨ ꯍꯥꯏꯕꯅꯦꯕ
ꯎꯝ ꯇꯥꯗ꯭ꯔꯤꯖꯤꯗꯤ
ꯑ ꯇꯥꯏꯌꯦ ꯀꯩꯅꯣ
ꯎꯣꯏ ꯀꯌꯥꯝ ꯇꯥꯒꯦ ꯑꯣ ꯑꯣ ꯀꯌꯥꯝ ꯇꯥꯒꯦꯕ ꯍꯧꯅ
ꯑꯩꯗꯤ
ꯅꯪꯒꯤꯕꯨꯗꯤ ꯅꯪ ꯅꯊꯟꯅ ꯇꯥꯏꯑꯦ ꯑꯩꯅ ꯍꯥꯏꯗꯤ ꯑꯩꯒꯤꯗꯤ ꯀꯌꯥꯝ ꯍꯧꯥꯎꯅ ꯇꯥꯒꯦ ꯍꯥꯏꯕ
ꯍꯥꯏꯗꯤ ꯃꯤ ꯀꯌꯥꯝ ꯇꯥꯏ ꯍꯥꯏꯕ꯭ꯔꯥ
ꯑꯩ ꯑꯩꯉꯣꯟꯗꯒꯤꯅꯦ ꯑꯇꯣꯞꯄ ꯃꯤꯒꯤ ꯃꯈꯣꯟꯁꯦ ꯀꯌꯥꯝ ꯀꯨꯟꯅ ꯇꯥꯒꯦ ꯍꯥꯏꯕ
ꯑ ꯑꯩ ꯉꯝꯗ꯭ꯔꯦ ꯅꯪꯒꯤ ꯋꯥꯖꯦ
ꯍꯥꯥ
ꯑꯩ ꯚꯥꯕ ꯇꯥꯕ ꯉꯝꯗꯦꯕ ꯅꯪꯒꯤ ꯋꯥ ꯉꯥꯡꯕꯗꯣ
ꯑꯩꯗꯣ
ꯑꯣ
ꯀꯌꯥꯝ ꯀꯟꯅ ꯇꯥꯒꯦ ꯍꯥꯏꯕ
ꯑꯩꯅ ꯍꯥꯏꯕꯗꯤ ꯑꯇꯣꯞꯄ ꯃꯤꯒꯤ ꯃꯈꯣꯟꯗꯣ ꯕꯣꯂꯨꯝ ꯀꯌꯥꯝ ꯍꯧꯒꯦ ꯍꯥꯏꯕ ꯅꯪꯅ ꯇꯥꯕꯗ ꯑꯇꯣꯞꯄ ꯃꯤꯅ ꯋꯥ ꯉꯥꯡꯕꯗꯣ
ꯑꯩ
ꯅꯪꯒꯤ ꯕꯣꯂꯨꯝ ꯍꯥꯏꯕ ꯅꯠꯇꯦ ꯑꯩ ꯅꯠꯇꯕ ꯑꯩꯉꯣꯟꯂꯣꯝꯗꯒꯤ ꯑ ꯑꯩ ꯃꯔꯝꯗ ꯏꯃꯥ ꯃꯤꯅ ꯉꯥꯡꯉꯛꯄꯗꯣ ꯀꯌꯥꯝ ꯀꯟꯅ ꯇꯥꯒꯦ ꯍꯥꯏꯕ ꯒ꯭ꯌꯥꯟ ꯇꯥꯗꯦ
ꯍꯥ ꯍꯥꯥ
ꯌꯥꯏ
ꯀꯔꯤ
ꯇꯣꯛꯈ꯭ꯔꯣꯕ
ꯍꯧꯖꯤꯛꯐꯥꯎ ꯒ꯭ꯌꯥꯟ ꯇꯥꯗꯦ
ꯑꯥ
ꯑꯩꯅ ꯍꯥꯏꯕꯗꯤꯀꯣ ꯑꯩ ꯑꯩꯒꯤ ꯐ꯭ꯔꯦꯟ ꯑꯩ ꯃꯤꯒ ꯂꯩꯃꯤꯟꯅꯩ ꯍꯥꯏꯀꯣ
ꯑꯥ
ꯑꯠ ꯑꯗꯨꯒ ꯑꯗꯨꯒ ꯅꯥꯀꯟꯗꯒꯤ ꯃꯤꯅ ꯋꯥ ꯋꯥ ꯉꯥꯡꯕꯗꯒꯤ ꯐꯦꯟꯖꯤꯡꯉꯩ ꯋꯥ ꯉꯥꯡꯕꯗꯣ
ꯎꯝ
ꯅꯪꯅ ꯇꯥꯕꯗ ꯀꯌꯥꯝ ꯍꯧꯅ ꯇꯥꯒꯦ ꯍꯥꯏꯕ ꯚꯣꯂꯨꯝꯗꯣ ꯄꯤꯛꯅ ꯇꯥꯕ꯭ꯔꯥ ꯀꯟꯅ ꯇꯥꯕ꯭ꯔꯥ
ꯀꯟꯅꯥ
ꯀꯟꯅꯥ
ꯑꯥ
ꯑꯁ ꯑꯗꯨꯗꯤ ꯀꯩꯁꯨ ꯀꯥꯏꯔꯝꯃꯣꯏꯗ ꯑꯃꯨꯛ ꯈꯛꯇꯅꯤ ꯑꯗꯨꯝ ꯇꯥꯕ ꯅꯠꯇꯃꯤꯅ
ꯀꯩꯁꯨ ꯀꯩꯏꯔꯣꯏꯗ ꯍꯥꯏꯅ
ꯍꯣꯏ
ꯍꯨꯝ
ꯎꯝ ꯑꯁ ꯃꯣꯏ ꯂꯣꯏ ꯇꯥꯔꯝꯒꯗꯧꯕꯒꯤ ꯅꯠꯇꯦ ꯑꯗꯨꯗꯤ ꯃꯤ ꯃꯌꯥꯝ ꯑꯃ ꯋꯥꯔꯤ ꯁꯥꯟꯅꯕꯗ ꯅꯨꯡꯁꯤ ꯋꯥꯔꯤꯁꯨ ꯁꯥꯟꯅꯕ ꯌꯥꯎꯔꯝꯒꯅꯤ ꯃꯇꯝ ꯋꯥꯔꯤ ꯂꯩꯅꯕ ꯍꯣꯠꯅꯕꯗ ꯑꯗꯨ ꯂꯣꯏ ꯇꯥ ꯂꯩꯔꯝꯃꯗꯤ
ꯎꯝ
ꯎꯝ ꯎꯝ ꯅꯪꯁꯦ ꯂꯝ ꯍꯦꯜꯂꯦꯅꯦ
ꯂꯝ ꯍꯦꯜꯂꯤ
ꯎꯝ
ꯀꯩꯒꯤ ꯀꯔꯤ ꯃꯇꯥꯡꯗꯒꯤ ꯂꯝ ꯍꯦꯟꯕꯅꯣ ꯑꯩ
ꯎꯝ ꯎꯝ ꯈꯪꯁꯦ
ꯈꯪꯗꯦ ꯀꯥꯏꯅ ꯅꯪ ꯀꯨꯞꯄꯛ ꯆꯥꯅꯤꯡꯕ꯭ꯔꯥ ꯎꯝ
ꯅꯪ ꯅꯪꯅ ꯂꯝ ꯍꯦꯟꯕꯕꯨ ꯋꯥꯔꯤꯅꯕ ꯈꯪꯕ꯭ꯔꯣ
ꯍꯥꯥ
ꯆꯅꯤꯡꯗꯦ ꯆꯅꯤꯡꯗꯦ ꯅꯣꯛꯏ ꯎꯝꯃ ꯂꯝꯅꯦꯅ ꯍꯥꯏꯕꯅꯦ ꯁꯨꯝ
ꯂꯝꯍꯦꯜꯂ ꯍꯥꯏꯗꯤ
ꯅꯪ ꯂꯝꯍꯦꯜꯂꯦ ꯍꯥꯏꯔꯗꯤ ꯅꯣꯠꯇꯤꯒꯟ ꯑꯣꯏꯔꯕ
ꯍꯥꯥ
ꯂꯝꯃꯦꯦꯂ ꯂꯃꯦꯦꯂꯔ ꯀꯣꯏꯅ
ꯎꯝ
ꯍꯝ ꯎꯝ ꯑ ꯁꯨꯃꯥꯡ ꯌꯧꯗ꯭ꯔꯣ ꯎꯝ ꯁꯨꯃꯥꯡ ꯍꯎꯗ꯭ꯔꯣ ꯍꯥꯥ
ꯍꯥꯥ
ꯍꯨꯃꯥꯡ ꯆꯧꯗ꯭ꯔꯁꯨ ꯁꯥꯗ꯭ꯔꯥ ꯍꯥꯏꯕ
ꯍꯥꯥ
ꯁꯥꯗ꯭ꯔꯥ ꯍꯥꯏꯕ
ꯑꯥ
ꯑꯣ ꯑꯩꯈꯣꯏꯒꯤ ꯏꯃꯥꯟꯅꯕ ꯃꯔꯨꯞ ꯃꯄꯥꯡꯁꯤꯡꯉꯩꯁꯤꯦ ꯀꯥꯏ ꯆꯠꯁꯤ ꯀ ꯍꯥꯏꯅꯣ ꯈꯪꯗꯦ ꯒꯥꯏꯗ ꯇꯧꯔꯒ ꯀꯨꯥꯡ ꯉꯥꯏꯅ ꯂꯩꯔꯃꯤ ꯑꯩꯒ ꯊꯧ ꯆꯠꯈ꯭ꯔꯦ